ꯑ ꯍꯜꯂꯣ ꯑꯥ
ꯉꯥꯏꯔꯤꯕ
ꯑ ꯅꯨꯡꯉꯥꯏꯔꯤꯦ
ꯀꯩ ꯇꯧꯕꯤꯔꯝꯃꯤꯅꯣ
ꯋꯥꯋꯥꯛꯀꯤꯡ ꯆꯦꯜꯂꯨꯕꯒꯤ ꯁꯨꯝ ꯄꯣꯊꯥꯔꯤꯅꯦ ꯍꯧꯖꯤꯛꯇꯤꯒꯤ ꯍꯦꯜꯊꯀꯤ ꯈꯔꯞ ꯌꯦꯡꯗꯕꯁꯨ ꯌꯥꯗꯦꯗꯣ ꯍꯛꯆꯥꯡ ꯁꯥꯖꯦꯜꯁꯀꯣ
ꯃꯥꯅꯦ ꯃꯥꯅꯦ
ꯏꯃꯥꯟꯅꯕ ꯃꯌꯥꯝꯅ ꯍꯧꯅꯔꯒ ꯏꯚꯤꯅꯤꯡꯗ ꯋꯥꯛꯀꯤꯡ ꯆꯦꯜꯂꯤꯌꯦ ꯏꯁꯥ ꯅꯣꯏꯕꯁꯤꯁꯨ ꯈꯔ ꯐꯅꯕ ꯑꯗꯩ ꯁꯨꯒꯔꯁꯤꯁꯨ ꯈꯔ ꯍꯟꯊꯅꯕ
ꯌꯥꯝ ꯌꯥꯝ ꯐꯔꯕ ꯀꯩꯅꯣꯅꯤ ꯌꯥꯝ ꯐꯔꯕꯅꯤ ꯍꯧꯖꯤꯛꯇꯤ ꯗꯥꯛꯇꯔꯁꯤꯡꯁꯤꯅ ꯗꯤꯄꯥꯔꯠꯃꯦꯟ ꯈꯨꯗꯤꯡꯒꯤ ꯂꯣꯏꯅ ꯀꯤꯡꯒꯤ ꯑꯦꯚꯥꯏꯁꯁꯦ ꯂꯣꯏ ꯄꯤꯔꯦꯕ ꯋꯥꯀꯤꯁꯦ ꯌꯥꯝꯅ ꯀꯥꯟꯅꯩꯑꯅ
ꯑꯣ ꯅꯣꯏꯗꯤ ꯗꯥꯏꯕꯦꯇꯤꯁ ꯂꯩꯇ꯭ꯔꯣ ꯑ ꯁꯨꯒꯔ ꯂꯩꯇ꯭ꯔꯣ ꯅꯣꯏꯗꯤ
ꯑꯩꯗꯤꯂꯥꯏꯇ
ꯑ ꯐꯔ ꯀꯩꯅꯣ ꯂꯩꯇ꯭ꯔꯤꯉꯩꯗꯨꯗ ꯆꯥꯕ ꯊꯛꯄꯗ ꯆꯦꯛꯁꯤꯟꯕꯤꯔꯣ ꯑꯗꯨꯗꯒꯤ ꯏꯁꯥꯒꯤ ꯍꯛꯡ ꯁꯥꯖꯦꯟ
ꯍꯣꯏ
ꯅꯥꯗ꯭ꯔꯤꯉꯩꯗ ꯆꯦꯛꯁꯤꯟꯕꯅ ꯈ꯭ꯋꯥꯏꯗꯒꯤ ꯄ꯭ꯔꯤꯀꯣꯁꯁꯟ ꯂꯧꯈꯠꯄꯁꯤꯅ ꯐ ꯐꯔꯦ ꯍꯧꯖꯤꯛꯇꯤ ꯃꯐꯝ ꯈꯨꯗꯤꯡꯃꯛꯀꯤ ꯑ ꯀꯩꯅꯣꯁꯦ ꯗꯗꯥꯏꯕꯦꯇꯤꯁ ꯅꯥꯔꯦ ꯕꯤ ꯄꯤ ꯏꯁꯇ꯭ꯔꯣꯛ ꯇꯧꯔꯦ ꯁꯤꯒꯨꯝꯕ ꯉꯥꯛꯇ ꯆꯥꯕ ꯊꯛꯄ ꯑꯗꯒꯤ ꯆꯤꯟꯖꯥꯛꯁꯤꯅꯁꯨ ꯃꯈꯥ ꯄꯣꯜꯂꯕ꯭ꯔꯥ ꯈꯪꯗ꯭ꯔꯦ ꯒ꯭ꯌꯥꯟ ꯑꯃ ꯇꯥꯗ꯭ꯔꯦ
ꯌꯥꯝ ꯆꯨꯝꯃꯦ ꯍꯧꯖꯤꯛꯇꯤ ꯌꯨꯝꯊꯣꯡ ꯍꯣꯡ ꯈꯨꯗꯤꯡꯒꯤ ꯂꯩꯇꯕ ꯌꯥꯎꯗ꯭ꯔꯦꯕ ꯇꯥꯏꯕꯗꯤꯁꯦ
ꯑ
ꯆꯤꯟꯖꯥꯛꯇꯒꯤꯗꯤ ꯂꯣꯏꯅꯗꯤ ꯑꯣꯏꯗꯣꯏꯅꯤ
ꯍꯣꯏ
ꯆꯦꯡꯗ ꯐꯪꯉꯦ ꯍꯥꯔ ꯃꯅꯥ ꯃꯁꯤꯡꯗ ꯐꯪꯉꯦ ꯍꯥꯔ ꯍꯥꯔꯒꯤ ꯍꯥꯔ ꯉꯥꯏꯍꯥꯛ ꯆꯥꯥꯁꯜꯂꯝꯕꯅꯤꯅ ꯂꯣꯏ ꯐꯨꯗꯣꯔꯛꯑꯦ
ꯊꯥꯏꯅ ꯊꯥꯏꯅꯗꯤ ꯑꯍꯜ ꯂꯃꯟꯁꯤꯡꯅ ꯑꯗꯒꯤ ꯂꯥꯏꯔꯤꯛ ꯍꯩꯕꯁꯨ ꯍꯩꯇꯕꯁꯨ ꯑꯗꯨ ꯊꯥꯏꯅꯗꯨꯗ ꯌꯥꯝ ꯆꯥꯔꯒ ꯌꯥꯝꯅ ꯀꯟꯒꯗꯧꯅꯦꯅ ꯁꯥꯤ ꯌꯥꯝ ꯅ ꯌꯥꯝꯅ ꯆꯥꯟꯅꯔꯃꯦ ꯑꯗꯨꯕꯨ ꯍꯧꯖꯤꯛꯇꯤ ꯍꯧꯖꯤꯛꯇꯤ ꯊꯤꯖꯤꯟ ꯈꯣꯠꯆꯤꯟꯕꯒꯤ ꯀꯩꯅꯣ ꯇꯧꯕꯅꯤꯅ ꯈꯪꯅꯔꯛꯑꯕꯅꯤꯅ ꯑꯩꯈꯣꯏꯒꯤ ꯀꯥꯔꯕꯣꯅꯍꯥꯏꯗ꯭ꯔꯦꯠ ꯆꯥꯛꯁꯦ ꯌꯥꯝꯅ ꯋꯥꯡꯉꯦꯅ ꯆꯥꯛꯁꯦ ꯌꯥꯔꯒꯦ ꯍꯟꯊꯍꯜꯂꯒ ꯃꯅꯥ ꯃꯁꯤꯡꯒꯨꯝꯕ ꯀꯩꯒꯨꯝ ꯁꯤꯗꯩꯁꯤꯗ ꯍꯦꯟꯅ ꯆꯥꯕꯤꯌꯨ ꯃꯅꯥ ꯃꯁꯤꯡꯒꯨꯝꯕꯁꯤꯗ ꯄꯨꯛ ꯊꯟꯅꯕ ꯆꯥꯕꯤꯌꯨ ꯑꯗꯒꯤ ꯊꯥꯎ ꯌꯥꯝ ꯆꯥꯁꯤꯟꯕꯤꯒꯅꯨꯅ ꯍꯧꯖꯤꯛꯇꯤ ꯍꯣꯁꯄꯤꯇꯥꯜ ꯈꯨꯗꯤꯡꯒꯤ ꯀ꯭ꯂꯤꯅꯤꯛ ꯈꯨꯗꯤꯡꯒꯤ ꯑꯗꯒ ꯛꯇꯔꯒꯤ ꯑꯦꯠꯚꯥꯏꯁꯁꯦ ꯂꯣꯏꯅꯃꯛ ꯆꯥꯛꯁꯦ ꯌꯥꯝꯅ ꯍꯟꯊꯕꯤꯌꯣꯅ ꯑꯗꯨꯝ ꯍꯥꯏ
ꯎ
ꯁꯣꯝꯁꯨ ꯑꯗꯨꯝ ꯍꯟꯊꯕꯤꯌꯨ ꯆꯞꯒ ꯎꯝ ꯁꯣꯝꯒꯤꯗꯤ ꯑꯅꯥ ꯑꯌꯦꯛꯛꯇꯤ ꯀꯃꯥꯏꯅ ꯇꯧꯏ
ꯑꯅꯥ ꯌꯦꯛꯁꯦ ꯀꯅꯥꯏ ꯅꯥꯗꯕ ꯀꯩꯅꯣꯕꯨꯗꯤ ꯂꯩ ꯄꯣꯟꯇꯦꯗ ꯍꯧꯖꯤꯛꯁꯦ ꯑꯗꯣ ꯄꯣꯞ ꯇꯨꯅ ꯅꯥꯕꯗꯤ ꯌꯥꯎꯗ꯭ꯔꯤ ꯍꯥꯏꯇꯥꯔꯦ
ꯑꯍꯝ
ꯑꯣ ꯀꯩꯅꯣꯗ ꯍꯧꯖꯤꯛ ꯀꯩꯅꯣꯗ ꯍꯧꯖꯤꯛꯇꯤ ꯗꯥꯏꯕꯦꯇꯤꯁ ꯐꯩ ꯈꯣꯠꯂꯤꯒ ꯍꯥꯏꯕ ꯃꯅꯥ ꯃꯁꯤꯡꯗꯒꯤꯗꯣ
ꯑꯥ
ꯁꯨ ꯑꯗꯨꯝ ꯆꯥꯕꯁꯦ ꯐꯩ ꯈꯣꯠꯂꯦꯅ ꯗꯥꯛꯇꯔꯁꯤꯡꯅꯁꯨ ꯑꯗꯨꯝ ꯍꯥꯏ ꯃꯗꯨꯅ ꯅꯣꯏꯗꯤ ꯑꯈꯪꯕ ꯆꯥꯕ ꯃꯤꯒ ꯂꯩꯕ꯭ꯔꯥ ꯈꯪꯅꯕ ꯈꯪꯕꯔ‌ꯣ ꯅꯣꯢꯗꯤ
ꯑꯧ ꯌꯥꯝ ꯍꯥꯏꯅꯩ -ꯍꯥꯏꯅꯩ ꯑꯗꯣ ꯍꯥꯏꯅꯕꯁꯦ ꯑꯗꯨꯝ ꯁꯤꯖꯤꯟꯅꯕ ꯑꯗꯨꯝ ꯌꯥꯝ ꯌꯥꯎꯅꯔꯦ
ꯑꯣ ꯑꯗꯨꯝ ꯔꯤꯖꯜꯗꯤ ꯑꯗꯨꯝ
ꯖꯥꯠꯅꯤ
ꯎꯝ
ꯔꯤꯖꯜꯗꯤ ꯑꯗꯨꯝ ꯐꯩ ꯀꯥꯏꯅ ꯍꯥꯏꯕ꯭ꯔꯥ ꯀꯩꯅꯣ ꯃꯣꯏ ꯆꯥ ꯊꯛ ꯁꯤꯖꯤꯟꯅꯩ ꯀꯥꯡꯕꯨꯗꯣ ꯑꯗꯨꯝ ꯐ ꯈꯣꯠꯂꯤꯒ ꯍꯥꯏꯕ꯭ꯔ ꯀꯃꯥꯏꯅ ꯇꯧꯒꯦ
ꯑꯧ ꯆꯥꯅꯧꯕ ꯃꯤꯅ ꯐꯩ ꯍꯥꯏꯔꯛꯑꯦ ꯆꯥꯟꯅꯗꯕ ꯃꯤꯅ ꯑꯁ ꯑꯗꯨ ꯀꯥꯟꯅꯗꯦ ꯍꯥꯏꯕꯁꯨ ꯌꯥꯎꯋꯤ
ꯑ
ꯒꯤ ꯆꯥꯅꯔꯨꯕ ꯆꯥꯅꯗꯕ ꯑꯗꯨꯝꯕꯗꯣ ꯑꯣꯏꯅ ꯃꯥꯟꯅꯗ꯭ꯔꯦ ꯑꯃꯐꯥꯎ
ꯑ ꯍꯣ ꯏꯕꯦꯃ ꯃꯇꯝꯖꯦ ꯆꯥꯎꯈꯠꯂꯛꯑꯕꯅꯤꯅꯀꯣ ꯎꯝ ꯑꯗꯒꯤ ꯊꯥꯏꯅꯗꯤ ꯑꯩꯈꯣꯏꯅ ꯑꯉꯥꯡ ꯅꯨꯕꯤ ꯂꯣꯛ ꯊꯨꯡꯉ ꯖꯨ ꯑꯍꯜ ꯊꯨꯡꯉꯖꯨ ꯑꯩꯈꯣꯏꯒꯤ ꯅꯣꯡꯃꯥꯡꯈꯥꯖꯦ ꯑꯗꯨꯝ ꯐꯨꯠꯂꯒ ꯄꯤꯊꯛꯑꯝꯃꯤ ꯑꯗꯨꯝ ꯍꯜꯂꯤ ꯊꯥꯏꯅꯗꯤꯀꯣ ꯅꯥꯕꯨ -ꯅꯥꯔ ꯂꯣꯛꯄꯨ ꯊꯨꯡꯉꯗꯤ ꯅꯣꯡꯃꯥꯡꯈꯥ ꯄꯤꯊꯛꯎ ꯍꯦꯛꯇ ꯑꯩꯈꯣꯏ ꯏꯁꯥꯃꯛꯁꯨ ꯑꯗꯨꯝ ꯅꯣꯡꯃ ꯃꯥꯡꯈꯥ ꯊꯛ ꯐꯅꯌꯥꯝꯅ ꯊꯛꯈꯤꯕ ꯌꯥꯎꯋꯦꯕꯗꯨꯝ ꯂꯣꯛ ꯊꯨꯡꯕ ꯑꯗꯒꯤ ꯅꯣꯡꯃꯥꯡꯈꯥ ꯃꯅꯥ ꯐꯨꯠꯂꯒ ꯇꯤꯝ ꯇꯧꯍꯟꯕ ꯃꯅꯤꯟꯗ ꯐꯨꯍꯟꯕ ꯈꯣꯠꯍꯟꯕ ꯌꯥꯝ ꯇꯧꯔꯛꯑꯦ ꯑꯗꯣ ꯍꯧꯖꯤꯛꯀꯤ ꯃꯇꯝꯗꯗꯤ ꯑꯗꯨꯒꯨꯝꯕꯁꯦ ꯄꯥꯛꯅ ꯎꯗ꯭ꯔꯦ
ꯃꯍꯤꯛꯁꯨ ꯌꯥꯝꯅ ꯀꯜꯂꯕ꯭ꯔꯥ ꯈꯪꯗ꯭ꯔꯦ ꯍꯧꯖꯤꯛꯀꯤ ꯃꯇꯝꯗꯗꯤ ꯑꯦꯟꯇꯤꯕꯥꯢ ꯇꯤꯛ ꯆꯥꯗ꯭ꯔꯗꯤ ꯌꯥꯗ꯭ꯔꯦ ꯑꯗꯨ ꯒꯨꯂꯤ ꯊꯥꯗ꯭ꯔꯗꯤ ꯌꯥꯗ꯭ꯔꯦ ꯍꯅ ꯍꯧꯖꯤꯛꯇꯤ ꯒꯨꯂꯤ ꯉꯥꯛꯇ ꯊꯥꯏꯅꯒꯤ ꯅꯦꯆꯔꯦꯜ ꯑꯣꯏꯕ ꯀꯩꯅꯣ ꯍꯤꯗꯥꯛ ꯂꯥꯡꯊꯛ ꯀꯩꯅꯣꯁꯤꯗꯤ ꯄꯥꯛꯅ ꯑ ꯎꯗ꯭ꯔꯦ ꯍꯧꯖꯤꯛꯇꯤ ꯁꯤꯖꯤꯟꯅꯗ꯭ꯔꯦꯀꯣ ꯑꯗꯨꯋꯥꯏꯗꯨꯗꯗꯤ ꯁꯤꯖꯤꯟꯅꯕ ꯑꯗꯨꯝ ꯌꯥꯎꯔꯤꯕ꯭ꯔꯥ
ꯑꯪ ꯌꯥꯝꯅꯗꯤ ꯌꯥꯎꯗ꯭ꯔꯦ ꯈꯔꯗꯤ ꯑꯗꯨꯝ ꯃꯔꯛꯇ ꯌꯥꯎꯕꯖꯥꯠꯅꯤ
ꯍꯣꯢ
ꯊꯥꯢꯅ ꯑꯍꯜ ꯂꯃꯟ ꯂꯩꯕ ꯏꯃꯨꯡꯗꯗꯤ ꯑꯗꯨꯝ ꯑꯗꯨ ꯇꯧꯔꯛꯎꯅꯦ ꯍ ꯍꯥꯏꯔꯒ ꯁꯤꯖꯤꯟꯅꯕꯁꯨ ꯑꯗꯨꯝ ꯌꯥꯎꯕꯖꯥꯠꯅꯤ
ꯑ ꯑꯗꯨꯅ ꯍꯧꯖꯤꯛꯇꯤ ꯌꯥꯔꯤꯈꯩ ꯆꯥꯕ ꯊꯛꯄꯗ ꯆꯦꯛꯁꯤꯟꯕ ꯑꯁ ꯀꯩꯅꯣ ꯇꯧꯔꯒ ꯌꯦꯡꯉꯀꯥꯟꯗ ꯑꯁꯤ ꯁꯤ ꯇꯧꯔꯗꯤ ꯑꯩꯈꯣꯏ ꯆꯥꯕꯗ ꯆꯦꯛꯁꯤꯟꯁꯤ ꯁꯤ ꯇꯧꯔꯗꯤ ꯑꯩꯈꯣꯏ ꯑ ꯆꯦꯛ ꯀꯩꯅꯣ ꯑꯁꯤ ꯂꯥꯛꯀꯅꯤ ꯂꯥꯏꯅꯥ ꯂꯥꯛꯀꯅꯤ ꯍꯥꯏꯕꯗꯣ ꯑ ꯑꯗꯨ ꯑꯗꯨꯕꯨ ꯆꯥ ꯌꯥꯔꯤꯒꯗꯤ ꯆꯥꯕꯗ ꯆꯦꯛꯁꯤꯟꯕꯤꯕ ꯍꯧꯖꯤꯛꯇꯤ ꯃꯈꯜ ꯃꯈꯥꯒꯤ ꯀꯌꯥ ꯂꯥꯏꯅꯥꯁꯦ ꯂꯥꯛꯑꯕꯅꯤꯅꯀꯣ ꯃꯔꯨ ꯑꯣꯏꯅ ꯍꯛꯆꯥꯡ ꯁꯥꯖꯦꯜ ꯑꯗ ꯑꯣꯀ ꯑꯩ ꯏꯁꯥꯃꯛꯁꯨ ꯍꯧꯖꯤꯛ ꯍꯛꯆꯥꯡ ꯁꯥꯖꯦꯜ ꯑꯣꯏꯅ ꯆꯠꯂꯨꯔꯤꯅꯤ ꯑꯩꯈꯣꯏ ꯀꯩꯅꯣꯗ ꯅꯣꯡꯃꯒꯤ ꯃꯅꯨꯡꯗ ꯃꯤꯅꯤꯠ ꯅꯤꯐꯨꯗꯒꯤꯅ ꯄꯨꯡ ꯑꯃꯐꯥꯎꯁꯦ ꯃꯤꯅꯤꯠ ꯍꯨꯝꯐꯨꯁꯦ ꯄꯨꯡ ꯑꯃ ꯍꯥꯏꯇꯥꯔꯦꯅꯦꯀꯣ ꯎꯐꯨꯁꯦ ꯀꯩꯅꯣ ꯇꯧꯔꯒ ꯐꯥꯅꯅꯕ ꯑꯩꯈꯣꯏꯒꯤ ꯌꯨꯝꯗꯒꯤꯅ ꯑ ꯏꯌꯥꯔꯄꯣꯔꯠꯀꯤ ꯐꯥꯁ ꯒꯦꯠ ꯐꯥꯎ ꯆꯠꯄꯁꯤꯗ ꯇꯤꯟ ꯇꯤꯟ ꯂꯥꯏꯟ ꯆꯠꯄꯁꯤꯗ ꯃꯤꯅꯤꯠ ꯌꯥꯡꯈꯩꯒ ꯇꯔꯦꯠ ꯅꯤꯄꯥꯜ ꯁꯨꯃꯥꯏꯅ ꯆꯪꯉꯤ ꯑꯗꯣ ꯑꯩꯈꯣꯏ ꯍꯛꯆꯥꯡ ꯐꯅ ꯀꯩꯅꯣ ꯇꯧꯅꯕ ꯍꯛꯆꯥꯡꯁ ꯆꯥꯎꯈꯠꯄꯁꯦ ꯐꯅꯕ ꯏꯌꯥꯡ ꯈꯔ ꯀꯪꯗꯅꯕ ꯋꯦꯠ ꯂꯣꯁ ꯑꯣꯏꯅꯕꯅ ꯋꯥꯛꯀꯤꯡ ꯆꯠꯂꯤ ꯗꯥꯛꯇꯔꯅꯁꯨꯨ
ꯑꯣ ꯋꯦꯠ ꯂꯧꯊꯣꯛꯎ ꯍꯨꯃꯥꯡ ꯇꯥꯍꯜꯂꯨꯅ ꯍꯥꯏꯔꯛꯄꯗ ꯑꯩꯈꯣꯏ ꯆꯠꯂꯤꯅꯤ ꯑꯁꯣꯝꯒꯤ ꯋꯥꯈꯩ ꯏꯤꯟ ꯅꯨꯡꯊꯡ ꯆꯠꯄꯤꯗꯕ꯭ꯔꯥ ꯀꯃꯥꯏꯅ ꯇꯧꯋꯤ
ꯆꯠꯆꯩ ꯆꯠꯆꯩ ꯑꯩꯁꯨ ꯃꯣꯔꯅꯤꯡꯗ ꯄꯨꯡꯃꯨꯛꯇꯤ ꯑꯗꯨꯝ ꯆꯠꯂꯦ ꯍꯪꯒꯥ ꯂꯥꯟꯗ
ꯑꯥ
ꯄꯨꯡꯈꯥꯏ ꯄꯨꯡꯈꯥꯏ ꯆꯠꯂꯨꯔꯗꯤ ꯋꯥꯈꯜꯁꯦ ꯈꯔ ꯅꯨꯡꯉꯥꯏꯕ ꯍꯥꯏꯇꯥꯔꯦ ꯆꯂ ꯋꯥꯔꯤꯗꯤ ꯆꯁꯥꯏꯂꯁꯨ ꯇꯨꯝꯃꯁꯨ ꯉꯥꯏꯍꯥꯛ ꯆꯠꯂꯨꯕꯗꯨꯅ ꯋꯥꯈꯟꯗꯨ ꯌꯥꯡꯕ
ꯎꯝ ꯍꯣꯏ ꯅꯣꯡꯃ ꯍꯦꯛ ꯆꯠꯍꯧꯗꯕꯗ ꯑꯁ ꯑꯩ ꯏꯁꯥꯁꯦ ꯀꯩꯅꯣ ꯇꯧꯦ ꯆꯠꯍꯧꯗ꯭ꯔꯦ ꯀꯔꯤ ꯇꯧꯔꯛꯀꯅꯤ ꯀꯔꯤ ꯇꯧꯈ꯭ꯔꯅꯤꯅ ꯋꯥꯈꯜ ꯋꯥꯈꯟꯁꯦ ꯁꯨꯃꯅꯨꯡꯉꯥꯏꯇꯧꯗꯣ ꯋꯥꯈꯟꯁꯦ ꯐꯛꯆꯤꯜꯂꯒ ꯂꯩꯕꯗꯣ ꯑꯗꯨ ꯑꯗꯨꯃꯥꯏꯅ ꯇꯧꯋꯤ ꯑꯩ ꯑꯩ ꯏꯁꯥꯃꯨꯁꯨ ꯇꯧꯔꯦ ꯑꯗꯨ ꯄꯨꯡ ꯀꯌꯥꯗ ꯆꯦꯟꯕꯤ ꯋꯥꯋꯥꯛꯀꯤꯡꯗꯤ ꯀꯃꯥꯏꯅ ꯇꯧꯏꯤ
ꯄꯨꯡꯁꯦ ꯃꯔꯤ ꯃꯈꯥꯏꯗꯩꯅ ꯃꯉꯥ ꯃꯈꯥꯏ ꯐꯥꯎ
ꯃꯔꯤ ꯃꯈꯥꯏ ꯄꯨꯡ ꯑꯃ ꯆꯦꯟꯕ
ꯑ ꯄꯨꯡ ꯑꯃ
ꯗꯤ ꯑꯉꯥꯡꯁꯦ ꯀꯩꯅꯣ ꯇꯧꯕ ꯋꯥꯋꯀꯤꯡ ꯍꯜꯂꯛꯑꯀꯥꯟꯗ ꯑꯦꯛꯁꯔꯁꯥꯏꯁ ꯂꯣꯏꯔꯒ ꯑꯉꯥꯡꯒꯤ ꯁ꯭ꯀꯨꯜ ꯆꯠꯅꯕ ꯀꯩꯅꯩꯅꯣ ꯇꯧꯅꯕ ꯑꯣꯐꯤꯁ ꯆꯠꯅꯕ ꯂꯣꯏꯅꯃꯛꯇꯤ ꯑꯗꯨꯝ ꯃꯦꯅꯦꯖ ꯇꯧꯕ ꯉꯝꯕ꯭ꯔꯥ ꯀꯃꯥꯏꯅ
ꯑ ꯉꯝꯅꯕ ꯑꯗꯨꯝ ꯍꯣꯅꯔ ꯂꯤ ꯂꯤꯃꯤꯠꯇꯅꯤ ꯆꯠꯂꯤꯁ
ꯎꯝ ꯌꯥꯝ ꯐꯩ ꯑꯗꯨꯗꯤ ꯃꯌꯥꯝꯁꯨ ꯑꯗꯨꯝ ꯍꯧꯅꯔꯒ
ꯍꯅꯔꯦ
ꯎꯝ ꯃꯌꯥꯝꯁꯨ ꯑꯗꯨꯝ ꯍꯧꯅꯔꯒ ꯒ꯭ꯔꯣꯄꯤꯡ ꯑꯣꯏꯅ ꯆꯠꯄ ꯑꯗꯨꯝ ꯌꯥꯏꯀꯣ
ꯎꯝ
ꯖꯤꯛ ꯍꯧꯖꯤꯛꯇꯤ ꯋꯥꯛꯀꯤꯡ ꯂꯥꯏꯞꯁꯦ ꯀꯝꯄꯜꯁꯔꯤ ꯑꯣꯏꯔꯛꯑꯦꯕ
ꯃꯥꯅꯦ
ꯑꯩꯈꯣꯏꯅ ꯀꯩꯅꯣꯒꯤ ꯖꯤꯝꯒꯤ ꯏꯀ꯭ꯋꯤꯞꯃꯦꯟ ꯀꯩꯀꯩ ꯂꯩꯔꯒ ꯌꯨꯝꯗ ꯁꯥꯟꯅꯕꯗꯨ ꯉꯝꯗ꯭ꯔꯕꯅꯤꯅ ꯃꯤ ꯑꯃꯁꯨ ꯑꯃꯁꯨ ꯋꯀꯤꯡꯗ ꯑꯗꯨꯝ ꯆꯠꯂꯦ
ꯍꯣꯏ
ꯑꯃꯔꯣꯝꯗ ꯀꯩꯅꯣꯅꯤꯗ ꯅꯨꯡꯁꯤꯠ ꯅꯨꯡꯁꯥ ꯐꯨꯍꯟꯕ ꯑꯗꯩ ꯀꯩꯅꯣ ꯇꯧꯕ ꯇꯁꯦ ꯀꯩꯅꯣꯗ ꯂꯝꯄꯥꯛꯀꯨꯝꯕ ꯐꯤꯜꯒꯨꯝꯕꯗ ꯆꯠꯄꯁꯤꯅꯗꯤ ꯈ꯭ꯋꯥꯏꯗꯒꯤ ꯐꯩ ꯑꯗꯨꯕꯨ ꯍꯧꯖꯤꯛꯀꯤ ꯃꯇꯝꯗꯗꯤ ꯐꯤ ꯀꯩꯅꯣꯗ ꯁꯣꯔꯣꯛꯇꯒ ꯋꯥꯋꯥꯛꯀꯤꯡ ꯆꯠꯄꯁꯤꯗꯤ ꯀꯩꯅꯣ ꯒꯥꯔꯤ ꯃꯌꯥꯝꯁꯦ ꯀꯨꯡꯁꯤꯜꯂꯛꯄꯅꯤꯅꯀꯣ ꯈꯨ ꯃꯌꯥꯝꯁꯤꯒꯤ ꯄꯣꯂꯨꯁꯟꯁꯦ ꯊꯣꯛꯀꯗ꯭ꯔꯥ ꯍꯥꯏꯕꯒꯤ ꯑꯀꯤꯕꯁꯨ ꯑꯃꯨꯛ ꯂꯩ
ꯑꯗꯨꯁꯨꯒꯤ ꯑꯗꯨꯝ ꯑꯣꯏꯔꯤ ꯄꯣꯠꯅꯤ ꯑꯗꯨꯁꯨ ꯈꯟꯅꯕ ꯌꯥꯔꯤ
ꯋꯥꯋꯥꯛꯀꯤꯡ ꯆꯦꯜꯂꯒ ꯑꯃꯔꯣꯝꯗ ꯍꯦꯜꯠꯀꯤ ꯈꯔ ꯐꯒꯗ꯭ꯔꯅ ꯇꯧꯔꯒ ꯂꯪꯁꯇ ꯀꯩꯗ ꯃꯩꯈꯨ ꯃꯌꯥꯝꯗꯣ ꯍꯣꯟꯖꯜꯂꯛꯄꯒꯤ ꯀꯃꯥꯏꯅ ꯇꯧꯒꯗꯣꯏꯅꯣꯅꯈ ꯋꯥꯟ ꯋꯥꯗꯕꯁꯨ ꯉꯝꯗ꯭ꯔꯤꯅꯦ ꯑꯃꯨꯛ ꯑ ꯐꯔꯦ ꯐꯔꯦ ꯑꯗꯨꯗꯤ ꯃꯊꯪ ꯀꯩꯅꯣ ꯇꯧꯔꯒꯅꯦ ꯃꯊꯪ ꯑꯃꯨꯛ ꯁꯥꯟꯅꯕꯗ ꯀꯩꯅꯣ ꯇꯧ ꯍꯏꯗ ꯂꯣꯏꯁꯜꯂꯁꯦ ꯊꯝꯃꯦ ꯊꯝꯃꯦ
ꯐꯔꯦ ꯐꯔꯦ